ꯏꯝ ꯇꯔꯕꯔꯣ
ꯑ
ꯍꯜꯂꯣ ꯑ ꯇꯔꯕꯔꯥ
ꯇꯥꯔꯤ ꯇꯥꯔꯤ
ꯍꯥꯥ ꯑꯎ ꯍꯣꯏ ꯀꯩꯅꯣꯒꯤꯗꯣ ꯑ ꯕꯤꯒꯜ ꯒꯤꯗꯣ ꯑꯗꯨ ꯀꯩꯗꯧꯗꯦ ꯍꯥꯏꯅꯦ ꯍꯣꯏ ꯀꯩꯅꯣꯝ ꯌꯥꯗꯦ ꯍꯥꯏꯕꯅꯦ ꯀꯩꯅꯣ ꯍꯥꯏꯕꯅꯦ ꯑꯝ ꯃꯥꯏꯗꯤ ꯌꯥꯗꯦ ꯍꯥꯏꯕ ꯀꯩꯅꯣꯝ ꯍꯥꯏꯔꯛꯑꯦ
ꯃꯀꯣꯛꯇꯤꯒꯤ ꯍꯧꯔꯒ ꯌꯦꯡꯗ ꯌꯥꯔꯣꯏ ꯑꯗꯨꯗꯤ
ꯑꯝ
ꯉꯁꯥꯏ ꯂꯥꯛꯀꯥꯟꯗꯀꯣ ꯑꯩꯉꯣꯟꯗ ꯑꯩꯉꯣꯟꯗ ꯑꯩꯉꯣꯟꯗ ꯑꯃꯨ ꯌꯦꯡꯃꯤꯟꯅꯕ ꯌꯥꯕꯗꯨꯗ
ꯑꯗꯨꯅꯦ ꯑꯩ ꯉꯁꯥꯏ ꯑꯩ ꯂꯩꯒꯦꯁꯨ ꯌꯦꯡꯕꯗꯣ ꯑꯃꯨꯛ ꯍꯥꯏꯗꯕ ꯑꯗꯣ ꯀꯣꯟꯅ ꯃꯌꯨꯝ ꯆꯠꯈ꯭ꯔꯒ ꯑꯣꯏꯅ ꯇꯧꯔꯛ ꯑꯣꯖꯥꯅꯤ ꯑꯗꯨꯗ ꯃꯌꯨꯝ ꯆꯠꯂꯒ ꯍꯋꯥꯏꯗ ꯑꯩꯉꯣꯟꯕ ꯍꯋꯥꯏ ꯑꯩꯗꯤ ꯍꯋꯥꯏꯗ ꯈꯪꯕꯅꯦ ꯀꯩꯅꯣꯅ ꯑꯩꯅ ꯍꯪꯕ ꯀꯩꯅꯣꯅꯦ ꯏꯟꯗꯤꯌꯥ ꯏꯟꯗꯤꯌꯥ ꯆꯄꯗ ꯁꯤꯖ ꯑꯇꯧꯋꯦ ꯃꯥꯏꯗ ꯌꯥꯔꯗꯤ ꯍꯥꯏ ꯍꯥꯏ ꯑꯗꯨ ꯃꯥ ꯍꯥꯏꯄ
ꯑꯣꯏ
ꯑꯦ ꯇꯣꯏꯕꯤꯁꯨ ꯇꯧꯔꯝꯃꯦꯕ ꯀꯩꯅꯣꯝ ꯍꯥꯪꯒꯦ ꯇꯧ ꯇꯣꯕꯩ ꯍꯥꯏꯔꯒ ꯑꯗꯨ ꯆꯥꯛꯁꯥꯏꯔꯤꯉꯩꯗ ꯑꯗꯨꯒꯤ ꯑꯗꯨꯒꯤ ꯑꯣꯏꯔꯝꯗꯧ ꯃꯥꯟꯕ ꯃꯠ ꯃ ꯍꯧ ꯑ ꯃꯣꯏꯍꯣꯏ ꯂꯥꯛꯑꯝꯕꯗꯨ ꯁꯨ ꯑꯃꯥꯏꯅ ꯍꯥꯏꯔꯛꯄ ꯍꯥꯏꯇꯥꯔꯦ ꯍꯣꯏ ꯀꯩꯅꯣꯒꯤꯗꯣ ꯌꯥꯗꯦꯅꯗ ꯑꯃꯥꯏ ꯇꯧꯔꯦꯅꯦ ꯥꯑꯩꯅ ꯅꯪꯉꯣꯟꯗ ꯍꯪꯉꯨ ꯍꯥꯏꯔꯝꯕꯅꯦ ꯍꯩ
ꯑꯣ ꯑꯃꯥ ꯀꯩꯅꯣꯗꯤ ꯉꯥꯟꯊꯣꯏꯗꯤ ꯑꯩꯉꯣꯟ ꯑꯗꯨꯝ ꯀꯣꯜ ꯇꯧꯔꯒ ꯃꯃꯥꯟꯅꯕꯤꯒꯤ ꯑꯣꯏꯔꯁꯨ ꯑꯗꯨꯝ ꯍꯪꯉꯦꯕꯀꯣ ꯃꯣꯏꯁꯨ ꯍꯪꯉꯛꯑꯗꯤ ꯐꯗꯧꯕ ꯈꯪꯗꯕꯗꯣ ꯑꯩꯅ ꯑꯗꯨꯝ ꯀꯣꯜ ꯇꯧꯔꯒ ꯑꯗꯨꯝ ꯍꯥꯏꯕꯤ ꯌꯥꯏꯗꯅ ꯑꯗꯨꯒꯤ
ꯑꯩ ꯅꯝꯕꯔ ꯅꯝꯕꯔ ꯈꯪꯗꯕꯩ ꯑꯣꯏꯔꯝꯅꯤ ꯅꯠꯇ꯭ꯔꯒꯥ
ꯍꯣꯏ ꯅꯝꯕꯔ ꯈꯪꯗꯕ ꯑꯣꯏꯔꯁꯨ ꯌꯥꯏ ꯑꯗꯨ ꯉꯥꯛꯇ ꯊꯣꯏꯗ ꯑꯗꯨꯝ ꯍꯪꯉꯥꯒ ꯑꯗꯨꯝ ꯈꯪ
ꯍꯣꯏ ꯑꯗꯨ ꯅꯁꯦ ꯑꯗꯨ ꯃꯥ ꯍꯪꯗꯕꯩꯅꯦꯕꯥ
ꯎꯝ ꯉꯁꯥꯏꯁꯨ ꯊꯦꯡꯅꯩꯑꯗꯨ ꯃꯥ ꯑꯗꯨꯝꯍꯪꯉꯛ ꯆꯞ
ꯎꯝ ꯑꯩꯅ ꯉꯁꯥꯏ ꯍꯞꯄ꯭ꯔꯥꯕ ꯀꯩꯇꯧꯔꯕ ꯍꯥꯏꯕ ꯀꯥꯟꯗ ꯃꯥꯁꯨ ꯑꯗꯨꯗꯥꯗ ꯇꯧꯕꯅꯤ
ꯑꯩꯅꯗꯤ ꯇꯧꯔꯗꯤ ꯇꯧꯔꯗꯤ ꯃꯣꯏ ꯀꯥꯡꯕꯨꯗꯣ ꯉꯁꯤꯐꯥꯎꯗ ꯈꯔ ꯌꯥꯝ ꯇꯧꯍꯧꯔꯒ ꯍꯌꯦꯡ ꯉꯁꯤ ꯍꯌꯦꯡꯁꯤꯗ ꯄꯩꯁꯥ ꯑꯗꯨꯝ ꯁꯥꯔꯛꯄ ꯌꯥꯕꯒꯤ ꯆꯥꯟꯁ ꯂꯩꯕꯅꯤꯅ ꯑꯗꯨꯒꯤ ꯍꯥꯏꯕ ꯑꯗꯨ ꯃꯣꯏ ꯇꯧꯗ꯭ꯔꯃ
ꯎꯝ ꯍꯣꯏꯅꯦ ꯑꯗꯨꯅꯦ ꯉꯁꯤ ꯏꯟꯖꯤꯔꯥꯗꯅ ꯈꯔ ꯈꯔ ꯇꯧꯔꯛꯏ ꯃꯥꯏ ꯀꯔꯤ ꯇꯧ ꯍꯧꯒꯦꯔꯦ ꯃꯥꯥ ꯇꯧꯔꯤꯁꯤ ꯅꯅꯤ
ꯃꯥꯥꯏ ꯉꯁꯥꯏ ꯀꯌꯥ ꯁꯨꯒꯔꯦꯀꯣ
ꯈꯪꯗꯦ ꯃꯥꯥꯏ ꯃꯉꯥ ꯁꯨꯔꯦ ꯊꯣꯛꯍꯥꯏꯖꯤꯜꯂꯤ ꯃꯉꯥ ꯁꯨꯔꯝ ꯁꯨꯔꯝꯗꯧꯗꯤ ꯃꯥꯟꯗꯦ
ꯃꯉꯥ ꯃꯔꯤ ꯑꯅꯤ ꯑꯍꯨꯝ ꯃꯔꯤ ꯃꯔꯤ ꯃꯉꯥꯗꯤ ꯁꯣꯏꯕꯝꯗꯣ ꯃꯥ ꯀꯩꯅꯣ ꯃꯣꯏ ꯃꯃꯥꯟꯅꯕꯤꯒꯤꯗꯨ ꯂꯧꯗꯤ ꯂꯧꯈꯠꯂꯝꯒꯤꯔꯣꯏ ꯃꯥ ꯑ ꯂꯧꯈꯠ ꯂꯧꯈꯠꯂꯝꯕꯗꯨꯁꯨ ꯁꯤ ꯌꯥꯏ ꯃꯥꯏꯗꯣ ꯍꯥꯟꯅꯒꯤ ꯀꯩꯅꯣ ꯑꯣꯏꯈꯤꯕꯅꯤ ꯅꯝꯕꯔꯗꯣ ꯅꯝꯕꯔꯗꯣ ꯍꯥꯟꯅ ꯑ ꯑ ꯃꯃꯥꯡꯒꯤ ꯇꯧꯈꯤꯕ ꯃꯈꯩꯗꯣ ꯃꯃꯥꯡꯒꯤ ꯇꯥꯛꯁ ꯃꯈꯩꯗꯣ ꯑꯗꯨꯒꯨꯝꯕ
ꯍꯣꯏ ꯍꯣꯏ ꯌꯥꯎꯒꯤ ꯀꯥꯡ ꯕꯨ ꯑꯣꯏꯕꯩ
ꯑ ꯌꯥꯎꯒꯤ ꯀꯥꯡꯕꯨ ꯑꯣꯏꯕꯩ꯫
ꯑꯣ ꯑꯣꯔꯝ ꯃꯅꯤ ꯃꯣꯏꯒꯤ ꯀꯩꯅꯣꯔꯥꯏ ꯑꯦꯝ ꯌꯨ ꯂꯩ ꯍꯥꯏꯕ ꯃꯃꯥꯟꯅꯕꯗꯨ ꯑꯣꯏꯔꯨꯝꯒꯅꯤ ꯍꯣꯡꯉꯅꯤ ꯑꯗꯨ ꯁꯨꯃꯥꯏꯅ ꯇꯧꯋꯤ ꯍꯥꯏꯕꯅꯤ ꯎꯝ ꯎꯝ ꯑꯗꯨꯍꯨꯛꯀꯤ ꯃꯩꯁꯥꯏ ꯃꯩꯁꯥꯏꯗꯣ ꯑꯗꯨ ꯃꯃꯥꯅ ꯀꯥꯡꯎꯁꯨ ꯇꯧꯋꯦ ꯍꯥꯏꯕꯅꯦꯕ ꯃꯣꯏꯅ ꯀꯃꯥꯏꯅ ꯂꯤꯁꯤꯡ ꯀꯨꯟ ꯈꯥ ꯉ ꯌꯧꯏꯤ ꯍꯥꯏꯅ ꯀꯩꯗꯧꯕ ꯈꯪꯗꯦꯅ
ꯑꯇꯣꯄ ꯇꯥꯛꯁꯁꯨ ꯃꯌꯥꯝ ꯇꯧꯔꯝꯉꯅꯤ ꯑꯗꯨꯅꯅꯦ
ꯁꯨꯃꯥꯏ ꯅꯝꯕꯔ ꯅꯝꯕꯔꯗꯣ ꯁꯤꯟꯁꯤꯅꯦ ꯑꯗꯨꯝ ꯇꯧꯖꯥꯠꯅꯤ ꯃꯣꯏꯁꯥꯏꯁꯨ ꯌꯥꯎ ꯂꯩꯃꯤ ꯌꯦ ꯃꯣꯏꯅ ꯇꯧꯕꯗ ꯑꯗꯨꯅ ꯃꯥ ꯀꯩꯅꯣꯁꯨ ꯃꯣꯏꯁꯥꯏꯒꯁꯨ ꯉꯁꯥꯏ ꯇꯧꯋꯦꯒꯥꯏꯅꯁꯨ ꯍꯥꯏꯕꯅꯤ ꯍꯥꯏꯗꯤ ꯍꯥꯟꯅ ꯌꯥꯎꯈꯤꯕ ꯄꯣꯠꯅꯤꯅꯀꯣ ꯐꯪꯈꯤꯕ ꯀꯥꯡ ꯑꯣꯏꯕ ꯀꯃꯥꯏꯅ ꯇꯧꯋꯤ ꯇꯧꯋꯤꯒ ꯍꯥꯏꯕꯅꯤ
ꯀꯥꯏꯗꯩ ꯅꯨꯄꯥ ꯑꯃꯨꯛ ꯀꯣꯏꯅꯔꯤꯅꯣ ꯃꯥꯃꯨꯛ
ꯑꯥ ꯃꯣꯏꯕꯦꯁ ꯅꯠꯇ꯭ꯔꯒꯅ ꯃꯣꯏ ꯃꯉꯣꯟꯗꯩ ꯍꯟꯕ꯭ꯔꯥ
ꯑꯗꯨꯝ ꯃꯥꯅꯔꯝꯒꯅꯤ
ꯑꯣ ꯑꯩꯅ ꯈꯪꯗꯧꯃꯤꯔꯣ
ꯑꯩꯁꯨ ꯍꯥꯟꯅ ꯎꯗ꯭ꯔꯗꯤ ꯀꯣꯟꯅ ꯀꯩꯅꯣ ꯇꯧ ꯎꯕꯩ ꯍꯥꯏꯅꯤ
ꯄꯪ ꯋꯥ ꯃꯅꯨꯡꯗꯩꯔ ꯅꯠꯇ꯭ꯔꯒ ꯀꯋꯥꯏꯗꯅꯣ
ꯃꯣꯏ ꯀꯩꯅꯣꯅꯤ ꯍꯥꯏꯒꯦ ꯇꯧꯋꯦ ꯋꯥꯇꯔ ꯁꯄ꯭ꯂꯥꯏ ꯂꯩꯇ꯭ꯔꯣ
ꯑꯥ
ꯒꯤ ꯄꯔꯦꯡꯗꯅꯦ ꯍꯥꯏꯔꯤꯁꯤꯁꯨꯦ ꯆꯞ ꯆꯥꯕꯤꯗꯤ ꯈꯪꯗꯦ ꯃꯤꯗꯨꯗꯤ ꯌꯥꯝ ꯐꯩ ꯑꯉꯥꯡꯗꯣ ꯑ ꯃꯗꯥꯎ ꯌꯥꯎꯕ ꯃꯥ ꯀꯩꯅꯣꯁꯨ ꯆꯪꯒꯔꯦ ꯑꯥꯔꯃꯤꯁꯨ ꯆꯪꯒꯔꯦ
ꯐꯔꯦꯅꯦ ꯑꯗꯨꯗꯤ
ꯎꯝ ꯐꯔꯥꯝ ꯀꯨꯏꯔꯝꯅꯤ ꯃꯥ ꯃꯃꯤꯡꯗꯤ ꯈꯪꯗꯦ ꯃꯤꯑꯣꯏꯔꯤꯕ ꯃꯁꯛ ꯈꯤꯇꯪ ꯃꯨꯔꯞ ꯇꯣꯏꯀꯣ ꯃꯔꯁꯨꯃꯤ ꯑꯩꯈꯣꯏ ꯃꯤ ꯃꯨꯔꯒ ꯃꯁꯛ ꯊꯤꯗꯤ ꯑꯣꯏꯗꯕꯤ ꯑꯈꯣꯏ ꯃꯁꯥ ꯑꯗꯨꯝ ꯌꯦꯡ ꯅꯨꯡꯉꯥꯏꯕ ꯃꯁꯛ ꯃꯨꯖꯔꯁꯨ ꯀꯣ ꯍꯣꯏ ꯇꯣ ꯒ꯭ꯌꯥꯟ ꯌꯥꯝ ꯍ ꯃꯣꯏ ꯕꯥꯏꯒꯤ ꯇꯧꯕ ꯍꯥꯏ ꯑꯗꯨꯝ ꯌꯥꯎꯏꯤ ꯑꯩꯈꯣꯏ ꯑꯃꯇꯥ ꯑꯣꯏꯅ ꯌꯥꯎꯑꯦ
ꯑꯣ ꯐꯩꯅꯦ ꯐꯥꯎ ꯐꯔꯗꯤꯐꯩ
ꯎꯝ ꯐꯩ ꯍꯌꯦꯡ ꯃꯥꯅ ꯉꯝꯗꯧꯄꯣꯠꯅꯤꯅ
ꯑꯗꯨꯕꯨꯗꯤ ꯑ ꯉꯂ ꯃꯉꯣꯟꯗꯁꯨ ꯁꯨꯝ ꯍꯥꯏꯗꯤ ꯈꯔ ꯅꯨꯄꯥꯅ ꯈꯔ ꯁꯨꯝ ꯍꯥꯏꯗꯤ ꯉꯝꯅ ꯆꯠꯄꯗꯣ ꯑꯗꯨꯒꯨꯝꯕ ꯑꯣꯏꯔꯣꯏꯕ ꯑꯗꯨꯝ ꯉꯝꯅꯁꯨ ꯑꯣꯏꯕ ꯑꯗꯨꯝ ꯃꯥꯅ ꯈꯤꯇꯪ ꯍꯥꯏꯗꯤ ꯑꯗꯨꯝ ꯅꯨꯄꯥꯁꯤꯅ ꯈꯔ ꯋꯥ ꯋꯥꯥ ꯉꯥꯡꯗꯕꯤꯗ ꯈꯔ ꯂꯩꯕ ꯀꯥꯡꯕꯨ ꯁꯨꯝ ꯍꯥꯏ ꯑꯗꯨꯒꯨꯝꯕ ꯑꯣꯏꯕꯗꯤ ꯑꯗꯨꯝ ꯐꯖꯅ ꯂꯣꯏꯅ ꯉꯝꯒꯤꯅꯤ ꯑꯟꯇꯔ꯭ꯗꯤ ꯈꯤꯇꯪ ꯍꯥꯏꯅꯩꯗ ꯅꯨꯄꯥꯁꯦ ꯈꯔ ꯑꯗꯨꯝ ꯗꯣꯃꯤꯅꯦꯠ ꯇꯧꯕ ꯃꯤꯁꯨ ꯂꯩꯗꯅꯀꯣ ꯎꯝ ꯎꯝ ꯑꯗꯨꯒꯨꯝꯕꯗꯤ ꯑꯃ ꯃꯥꯜ ꯅꯨꯡꯉꯥꯏꯔꯣꯏ ꯀꯩꯁꯨ
ꯍꯣꯏ ꯃꯣꯏ ꯁꯨꯝ ꯍꯩꯅꯕꯤ ꯀꯥꯡꯕꯨꯅꯤꯅꯀꯣ
ꯑ ꯃꯅ ꯑꯃꯨꯛ ꯈꯔꯥ ꯐ꯭ꯔꯤ ꯐ꯭ꯔꯦꯡ ꯑꯣꯏꯗꯅ ꯀꯣ ꯃꯤ ꯍꯥꯏꯗꯤ ꯏꯌꯥꯡ ꯌꯥꯥꯡꯊꯣꯛꯑꯒ ꯑꯃꯒ ꯑꯃꯒ ꯋꯥꯔꯤꯁꯟꯅ ꯎꯝ ꯍꯥꯏꯗꯤ ꯌꯥꯝ ꯇꯣꯔꯣꯛ ꯈꯣꯏꯗꯅ ꯇꯧꯕꯅꯤꯅꯀꯣ
ꯑꯥ ꯉꯁꯥꯏ ꯅꯪ ꯐꯣꯟꯇꯧꯔꯛꯄꯗꯣ ꯌꯣꯝ ꯅꯣꯛꯑꯦꯒ ꯍꯥꯏꯕꯅꯤꯀꯣ ꯑꯗ ꯖꯤꯌꯥꯝ ꯍꯣꯏ ꯃꯃꯥ ꯍꯣꯏ ꯀꯩ ꯌꯥꯝ ꯅꯣꯛꯑꯦ ꯍꯥꯏꯕꯅꯦ ꯑ ꯍ ꯍ ꯄꯖꯋꯣꯏ ꯈꯪꯗꯦ ꯅꯪ ꯐꯣꯟ ꯇꯧ ꯅꯪ ꯌꯥꯝ ꯍꯩꯅ ꯍꯩꯅ ꯋꯥ ꯉꯥꯡꯕꯗꯨ ꯀꯥꯏ ꯍꯥꯏꯕꯅꯦ
ꯍꯩꯅꯦ ꯍꯩꯅꯦ ꯑꯩꯈꯣꯏꯅ ꯀꯔꯤꯝ ꯁꯥꯟꯅꯗꯕꯃꯤꯗ ꯉꯁꯥꯏ ꯉꯁꯥꯏ ꯁꯥꯟꯅꯕꯗꯨꯗꯤ ꯀꯩꯅꯣ ꯈꯛꯇꯁꯤꯗ ꯁꯨꯝ ꯍꯣꯏ ꯃꯣꯏ ꯇꯥ ꯃꯣꯏꯒꯤ ꯃꯔꯝꯗ ꯈꯔꯕꯨꯗꯤ ꯍꯪꯉꯤꯀꯣ ꯑꯗꯨꯒ ꯃꯥ ꯀꯣ ꯑꯗꯨꯒ ꯀꯩꯅꯣꯒꯤ ꯑꯇꯩꯗꯤ ꯀꯣꯜꯒꯤ ꯃꯔꯝꯗ ꯉꯥꯛꯇꯅꯦꯕ ꯁꯨꯃꯥꯏꯅ ꯇꯧꯕꯁꯤ ꯇꯧꯕꯁꯤ ꯇꯧꯕ ꯑꯗꯨ ꯉꯥꯛꯇꯅꯦꯕ ꯑꯅꯝꯕꯅ ꯑꯇꯩ ꯑꯩꯅ ꯑꯗꯨ ꯉꯥꯛꯇ ꯉꯥꯏꯔꯗꯤ ꯑꯃꯨꯛ ꯍꯌꯦꯡ ꯔꯦꯀꯣꯔꯗꯗꯨꯅ ꯂꯧꯈꯠꯂꯔꯣꯏꯅ ꯑꯩꯅ ꯁꯨꯝ ꯁꯥꯏꯀꯦ ꯐꯦꯃꯤꯂꯤ
ꯍꯣꯏ ꯃꯥꯅꯤ ꯃꯥꯅꯤ ꯑꯆꯨꯝꯕ ꯈ ꯌꯥꯎ
ꯑꯣ ꯃꯥ ꯂꯣꯏ ꯊꯥꯗꯣꯛꯏꯕꯣꯔꯦ ꯃꯥ ꯍꯣꯏ ꯃꯥ ꯂꯣꯏ ꯇꯥꯜꯂꯤꯕꯣꯏ
ꯑꯗꯨ ꯁꯨꯝ ꯇꯥꯡꯕꯅꯤ ꯃꯣꯏ ꯁꯨꯝ ꯂꯩꯃꯤꯟꯅꯕꯅꯤꯅ ꯅꯪꯅꯦ ꯂꯩꯕꯗꯣ ꯑꯗꯨ ꯇꯥꯝꯒꯅꯤ ꯍꯥꯏꯃꯩ ꯄꯨꯟ ꯄꯨꯟ ꯂꯩꯕꯅꯤ ꯑꯗꯨꯝ ꯃꯣꯏꯗꯤ ꯃꯣꯏ ꯀꯥꯁꯨ ꯌꯥꯝ ꯆꯥꯎꯒꯟꯗꯃꯤꯅꯀꯣ ꯌꯥꯝꯖꯟꯖꯨ ꯂꯩꯕꯅꯦꯕ ꯅꯪ ꯀꯩꯅꯣ ꯑꯗꯨꯗꯣ ꯂꯩꯌꯦ ꯊꯣꯛꯈꯜꯂꯦꯅ
ꯑꯥ
ꯂꯣꯏꯃꯤꯅ ꯑꯗꯨꯒꯤ ꯊꯥꯕꯩ ꯃꯊꯪꯒꯤ ꯊꯥꯕꯩꯗꯣ ꯇ ꯑꯥꯗ ꯂꯩꯗꯤ ꯂꯥꯏꯔꯤꯛꯇꯨ ꯄꯥꯏ ꯌꯥꯔꯣꯏꯗ ꯍꯥꯏ ꯁꯤꯖꯧ ꯑꯥꯗ ꯂꯩꯍꯟꯕ ꯑꯕꯣꯛꯆꯥ ꯍꯣꯏꯗ ꯑꯗꯨꯒ ꯑꯃꯥꯏꯅ ꯄꯍꯟꯕ ꯍꯥꯏ ꯇꯥꯔꯦ
ꯑꯣ ꯐꯩ ꯑꯥꯗꯗꯤ ꯑꯣ ꯌꯦ ꯂꯥꯎꯅꯕ ꯈꯣꯠꯄ ꯇꯧꯔꯝꯒꯅꯤ ꯗꯨꯝ
ꯊꯕꯛꯇꯨꯒꯤ ꯑꯗꯨ ꯑꯗꯥ ꯑꯝ ꯇꯧ ꯂꯩꯔꯦꯅ ꯑ ꯅꯛꯄꯗꯨ ꯂꯥꯏꯔꯤꯛꯇꯨ ꯄꯥꯉꯥꯏ ꯍꯥꯏꯔ ꯇꯧꯕ ꯑꯗ ꯂꯥꯏꯔꯤꯛꯇꯤ ꯏꯄꯥ ꯄꯥꯗꯦꯅ
ꯎꯝ ꯑꯩꯉꯣꯟꯗ ꯕꯨꯗꯤ ꯁ꯭ꯇꯗꯤ ꯃꯦꯠꯇꯦꯜꯗꯤ ꯃꯌꯥꯝ ꯂꯩꯕꯅꯦ
ꯎꯝ ꯇꯧꯒ ꯍꯟꯗꯛꯇꯤ ꯌꯥꯔꯣꯏ ꯍ ꯗꯤꯅꯇꯕ ꯍꯣꯏꯅꯑꯃꯨꯛ ꯑꯗꯨ ꯑꯃꯨꯛ ꯅꯩꯅ ꯂꯩꯔꯗꯤ ꯃꯥꯗꯤ ꯌꯥꯔꯣꯏꯅ
ꯍꯟꯗꯥꯁꯨ ꯑꯗꯨꯝ ꯈꯔ ꯑꯗꯨꯝ ꯈꯪꯕ ꯃꯤꯗ ꯇꯧꯔꯒ ꯑꯦ ꯈꯨꯗꯛꯀꯤ ꯑꯣꯏꯅ ꯔꯤꯚꯤꯖꯟ ꯗꯛ ꯙꯛ ꯙꯛ ꯙꯛ ꯙꯛ ꯙꯛ ꯆꯦꯞꯇꯔ ꯋꯥꯏ ꯆꯦꯞꯇꯔ ꯎꯝ ꯑꯥꯃ ꯃ ꯑꯥ ꯑꯗꯥ ꯑꯥ ꯑꯥ ꯑꯗꯨ ꯏꯔꯥꯏ ꯂꯥꯏꯅ ꯁꯤꯁꯤ ꯁꯤꯁꯤ ꯏꯝꯄꯣꯔꯇꯦꯟ ꯃꯈꯩꯗ ꯗꯗ ꯍꯥꯏꯔꯒ ꯑꯗꯨꯃꯥꯏ ꯇꯧꯔꯒ ꯑꯗꯨꯒꯨꯝꯕ ꯎꯝ ꯍꯥꯏ
ꯎꯝ ꯑꯗꯨꯕꯨꯗꯤ ꯎꯝ ꯑꯗꯨ ꯃꯥ ꯑꯩꯅ ꯈꯟꯕꯗ ꯍꯟꯗꯛꯇꯤ ꯑꯗꯨꯃꯥꯏꯅꯗꯤ ꯇꯧꯗ꯭ꯔꯦ ꯉꯁꯥꯏ ꯑꯩꯈꯣꯏ ꯈꯔ ꯀꯩꯟ ꯇꯧꯒꯤꯕꯗꯩ ꯄꯥꯕ ꯍꯟꯗ ꯈꯔꯗꯤ ꯇꯟ ꯃꯁꯥ ꯄ ꯌꯥꯝꯗꯤ ꯌꯥꯝꯃꯤꯏ ꯗꯤ ꯄꯥꯕ ꯈꯔ ꯋꯥꯠꯂꯝꯗꯧ ꯃꯥꯥꯏ ꯑꯩ ꯈꯟꯕꯗ ꯇꯤ ꯈꯔ ꯋꯥꯠ ꯇꯣꯥꯏ ꯄꯥꯜ ꯀꯁꯤꯡ ꯁ ꯀꯣꯆꯤꯡꯁꯨ ꯂꯩ ꯇꯩꯏꯃꯤꯅ ꯑꯈꯣꯏ ꯀꯋꯥꯏ ꯄꯥꯗꯨꯗꯁꯨ ꯈꯪꯕꯝ ꯈꯪꯗꯒꯨꯝꯇꯧꯕꯗꯀꯣ ꯃꯁꯥꯅ ꯇꯧꯔꯝꯗꯧ ꯃꯈꯜꯗꯨꯀꯣ ꯃꯆꯥꯅꯅ ꯀꯣꯆꯤꯡ ꯑꯃ ꯂꯩꯏ ꯑ ꯅꯣꯏ ꯑꯏꯗ ꯐ꯭ꯔꯤꯗ ꯀꯩꯅꯣ ꯇꯧꯔꯒ ꯈꯜꯂꯦꯅ ꯑꯗꯨꯒ ꯐ꯭ꯔꯤꯗ ꯍꯣꯏ ꯀꯣꯆꯤꯡꯒꯤ ꯀꯣꯆꯤꯡꯅ ꯐ꯭ꯔꯤ ꯑꯣꯏꯕ ꯑꯗꯨꯒ ꯈꯣꯏ ꯂꯩꯕꯝ ꯆ ꯆꯥꯕꯩꯅ ꯏꯁꯥꯅ ꯑꯣꯏꯖꯔꯦꯅꯀꯣ ꯥꯑꯗꯄꯥꯏꯅ ꯇꯧꯕ ꯑꯝ ꯂꯩ ꯅꯦꯕ ꯑꯦꯛꯖꯥꯝ ꯊꯥꯗꯣꯅꯤ ꯍꯥꯕ ꯀꯩꯅꯣ
ꯑ ꯑꯗꯨ ꯀꯩꯅꯣ ꯇꯧꯕꯣꯏꯔꯦ ꯑꯣ ꯐꯥꯕꯁꯨ ꯌꯥꯎꯋꯦ ꯐꯠꯇꯕꯁꯨ ꯌꯥꯎꯋꯦ ꯑꯗꯣ ꯎꯕ ꯐ꯭ꯔꯤ ꯒꯨꯝꯕꯗꯨꯀꯣ ꯍꯥꯏꯗꯤ ꯐꯖꯅ ꯁꯨꯒꯥꯏꯅ ꯇꯥꯛꯇꯕꯁꯨ ꯑꯋꯨꯝ ꯌꯥꯎꯋꯦ ꯐ꯭ꯔꯤꯒꯨꯝꯕꯗꯣ ꯀꯣ ꯗꯣ ꯑꯗꯨꯝꯕꯀꯅ ꯇꯧꯕ ꯑ ꯄꯥꯔꯁꯦꯟꯇꯦꯖ ꯋꯥꯡꯅꯒ ꯑ ꯇꯨꯌꯦꯜꯞꯇ ꯋꯥꯡꯉꯒꯗꯤ ꯑꯗꯨꯝ ꯐ꯭ꯔꯤꯗ ꯅꯠꯇ꯭ꯔꯒꯅ ꯑꯗꯨꯝ ꯇꯪꯈꯥꯏ ꯇꯥꯞꯄ ꯄꯩꯁꯥ ꯁꯨꯃꯥꯏꯟ ꯇꯥꯕ ꯂꯩꯕꯅꯦ ꯑꯗꯨꯝ ꯀꯣꯆꯤꯡ ꯁꯦꯟꯇꯔ ꯁꯦꯟꯇꯔꯒꯤ ꯑ ꯑꯗꯨ ꯄꯇꯥ ꯇꯣꯁꯤ ꯌꯥ ꯑꯗꯣ ꯃꯥ ꯅꯍꯥꯟ ꯑꯦꯛꯖꯥꯝ ꯊꯥꯔꯔꯕꯕꯅ ꯇꯪꯗꯤ ꯅꯣꯂꯦꯖ ꯂꯩꯔꯝꯃꯤꯅꯤꯗ ꯀꯣꯏꯁꯟ ꯁꯃꯥꯏꯅ ꯍꯪꯉꯛꯏ ꯁꯃꯥꯏ ꯁꯃꯥꯏ ꯇꯧꯅꯦꯗ ꯑ ꯅꯍꯥꯟ ꯁꯨꯒꯨꯝ ꯈꯪꯗꯕꯗꯨ ꯑꯣꯏꯔꯥ ꯔꯣꯏ
ꯎꯝ ꯎ ꯑꯗꯨꯕꯨꯗꯤ ꯈꯥꯏꯕ ꯆꯥꯎꯀꯥꯎ ꯈꯪꯍꯧꯃꯤꯅꯜꯣ ꯑꯗꯨꯅ ꯁꯨꯃꯥꯏ ꯂꯤꯛ ꯂꯤꯛ ꯁꯠ ꯑꯣꯏꯈꯤꯕꯁꯤ ꯀꯠꯁꯤꯗꯤ ꯂꯣꯛꯑꯅꯤꯍꯦ
ꯑꯣꯁꯥꯟꯗꯤ ꯈꯔꯥ ꯂꯨꯈꯠꯂꯛꯅꯤ
ꯂꯅꯤ ꯂꯣꯏꯁꯤꯟꯕꯅꯦꯕ ꯑꯗꯨ ꯃꯃꯥꯡꯒꯤꯁꯨ ꯅꯪ ꯅꯣꯏꯅ ꯄꯥꯝꯖꯗꯕ ꯁꯕꯖꯦꯛꯇꯣ ꯑꯗꯨꯗ ꯑꯗꯨꯝ ꯃꯥꯁꯨ ꯑꯗꯨꯝ ꯌꯥꯗꯦ ꯇꯧꯔꯝꯕꯅꯤ ꯃꯌꯥꯝꯅ ꯌꯥꯟ ꯑꯗꯨꯗꯣ ꯌꯥꯗꯅꯕꯕ ꯁꯖꯦꯛ ꯂꯩꯇ꯭ꯔꯣ ꯈꯔ ꯋꯥꯊꯛ ꯋꯥꯊꯛ ꯇꯧꯕ ꯁꯖꯤ ꯑꯗꯣ ꯑꯗꯨ ꯅꯨꯡꯉꯥꯏ ꯈꯔ ꯑꯗꯨꯝꯕ ꯃ ꯈꯔ ꯅꯨꯡꯉꯥꯏꯇꯦ ꯀꯤꯒ ꯍꯥꯏꯄ ꯃꯥꯖꯨ
ꯎꯝ ꯀꯣꯆꯤꯡ ꯆꯠꯄ ꯗꯔꯀꯥꯔꯋꯦ ꯑꯗꯨ ꯈꯪꯗꯦ ꯃꯥ ꯗꯣꯛꯇꯔꯗꯨ ꯄꯥꯝꯃꯒꯗꯤ ꯑꯗꯨꯝ ꯑꯗꯨꯗ ꯏꯟꯕ ꯌꯥꯏ ꯑꯗꯨ ꯑꯗꯨꯗ ꯃꯇꯝ ꯌꯥꯝ ꯀꯨꯏꯅ ꯊꯥꯔꯗꯕꯤꯗ ꯆꯍꯤ ꯑꯃꯃꯨꯛꯇꯪ ꯌꯦꯡꯉꯒꯀꯣ ꯀꯦ ꯁꯒꯨꯝꯕꯀꯣꯛ ꯊꯣꯛꯈꯤꯕ ꯑꯗꯨꯅ ꯐꯩ ꯅꯠꯇ꯭ꯔꯗꯤ ꯃꯇꯝ ꯁꯨꯝ ꯃꯥꯡꯉ ꯂꯩꯕꯁꯦ
ꯑꯥ
ꯀꯦꯔꯤꯌꯔꯗ ꯃꯥꯡꯉꯦꯕ ꯑꯩꯈꯣꯏꯁꯨ ꯉꯥꯏꯔꯦ ꯁꯤꯗꯁꯨ ꯂꯩꯍꯧꯔꯤꯗꯣ ꯑꯗꯨꯅ
ꯑꯣꯝ ꯃ ꯁꯠ ꯇꯧꯔꯒ ꯀꯣꯟꯁꯤꯟꯕꯤ ꯑꯃ ꯂꯩꯗꯥꯏꯅꯦ ꯑꯁꯣꯟ ꯅꯥꯀꯟꯗ ꯑ ꯑꯗꯣꯝ ꯣ ꯍꯥꯏ ꯑꯗꯨꯒꯤꯁꯨ ꯍꯧꯖꯤꯛꯇꯤ ꯑꯗꯨ ꯑꯗꯨ ꯑꯦꯛꯖꯥꯝ ꯄꯥꯁ ꯇꯧꯗ꯭ꯔꯗꯤ ꯑꯃꯨꯛ ꯌꯥꯗꯕꯩ ꯃꯑꯣꯛ ꯂꯩꯔꯗ꯭ꯔꯣ ꯈꯨꯂꯝꯗꯥꯏ ꯆꯠꯂꯝꯗꯥꯏꯗ
ꯎꯝ
ꯑ ꯑꯗꯨꯁꯨ ꯍꯥꯏꯒꯦꯠ ꯀꯩꯅ ꯇꯧꯕꯒꯤ ꯃꯑꯣꯡ ꯍꯥꯏꯕꯅꯦ ꯑꯩ ꯑꯃꯗ ꯌꯥꯗ꯭ꯔꯥ ꯑꯃꯗꯨꯗ ꯑꯗꯨ ꯁꯨꯝ ꯆꯠꯈꯤꯕꯒꯤ ꯃꯑꯣꯡꯗꯀꯣ ꯍꯥꯏꯦ ꯃꯔꯤ ꯂꯩꯕꯅꯤꯅ ꯑꯗꯨꯁꯨꯅ ꯑꯃꯨꯛ ꯈꯦꯠꯇꯤ ꯈꯦꯠꯅꯩꯍꯦ ꯍꯌꯦꯡ ꯑꯃꯗꯨꯅ ꯑꯃꯨꯛ ꯅꯨꯄꯤ ꯂꯣꯡꯈ꯭ꯔꯗꯤ ꯑꯃꯨꯛ ꯈꯤꯇꯪ ꯕꯦꯔꯥ ꯀꯥꯗ꯭ꯔꫭ ꯍꯥꯏꯗꯤ ꯁꫪꯀꯥ ꯐꯝꯃꯨꯀꫭ꯫
ꯎꯝ꯫
ꯄꯣꯠꯇꯨꯒ꯭ꯌꯥꯟ ꯇꯥꯗꯦꯗ꯫ ꯑꯗꯨꯝꯕꯩꯗꯤ ꯅꯨꯡꯉꯥꯏꯇꯦ꯫
ꯍꯣꯏ ꯑꯗꯨ ꯃꯣꯏ ꯃꯣꯏꯒꯤꯗꯤ ꯊꯕꯛ ꯑꯃ ꯇꯧꯈꯔ ꯍꯥꯏꯗꯤ ꯍꯥꯏꯗꯤ ꯀꯣꯝꯖꯩꯗꯅꯀꯣ꯫
ꯃꯟꯅꯤ ꯃꯟꯅꯤ ꯑꯗꯨꯁꯨ ꯁꯤꯞꯇꯤ ꯌꯥꯝ ꯑꯣꯏ ꯑꯥꯗ ꯂꯩꯕ ꯍꯣꯏ ꯆꯍꯤ ꯑꯃ ꯎꯝ ꯆꯍꯤ ꯑꯃꯅꯤꯗꯨ ꯈꯥꯡꯉꯁꯨ ꯃꯇꯝ ꯈꯔꯗꯤ ꯑꯗꯨꯝ ꯑꯗ ꯄꯩꯁꯥꯁꯨ ꯑꯗꯨꯝ ꯆꯥꯎꯗꯤ ꯆꯥꯎꯋꯤꯗꯅ ꯑꯗꯨꯝ ꯆꯥꯎꯗ꯭ꯔꯣ꯫
ꯎꯝ
ꯀꯩꯅꯣꯒꯤ ꯍꯥꯏꯔꯣꯒꯗꯤ ꯃꯥꯅ ꯇꯧꯒꯤꯕꯩ ꯍꯥꯏꯔꯨꯔꯅꯤꯗꯅꯦ ꯑꯁ ꯃꯣꯏ ꯄꯩꯁꯥꯗ ꯑꯃ ꯊꯥꯏꯅ ꯆꯥꯎ ꯆꯥꯎꯅ
ꯊꯥꯕꯅꯦ ꯑꯗꯨ ꯕꯤ ꯑꯦ ꯁꯤ ꯅꯔꯁꯤꯡꯒꯤꯗꯤ ꯃꯤ ꯆꯥꯎꯅ ꯆꯥꯎꯅ ꯑꯩꯈꯣꯏ ꯑꯥ ꯋꯥꯔꯤꯒꯤ ꯇꯧ ꯇꯝꯃꯤꯗꯣ ꯕꯦꯡꯒ꯭ꯂꯣꫪꯗꯅꯦ ꯃꯥꯁꯨ ꯑꯗꯣ ꯄꯩꯁꯥ ꯑꯗꯨꯝ ꯆꯥꯎꯋꯦꯕ꯫
ꯎꯝ
ꯊꯥꯕꯗꫭ꯫ ꯍꯥꯏꯗꯤ ꯕꯤ ꯑꯦ ꯁꯤ ꯅꫪꯁꯤꯡꯁꯨ ꯑꯗꯨꯝ꯫ ꯍꯥꯏꯗꯤꯦ ꯗꯣꯛꯇꫪꯒꯤ ꯂꯥꯏꯟꯁꯨ꯫
ꯃꯥꯅꯤ ꯃꯥꯅꯤ ꯎꯝ꯫
ꯆꯪꯉꯤ ꯄ꯭ꯔꯥꯏꯚꯦꯠ ꯀꯣꯂꯦꯖꯇ ꯇꯧꯔꯗꯤ ꯑꯗꯨꯝ ꯆꯪꯉꯦ ꯐꯖꯅ ꯑꯗꯨꯝ ꯑꯦꯗꯃꯤꯁꯟ ꯑꫭꯒꯦꯔꯥ ꯀꯔꯤ ꯑꯣꯏꯒꯦꯔ꯫ ꯂꫭꯏꯅ ꯃꯤꯅꯠꯄꯨ ꯀꯌꯥ ꯇꯥꯔꯃꫭ ꯑꯝꯇ ꯌꯦꯡꯉꯨ꯫
ꯀꯊꯠꯂꫭ ꯌꯥꯔꯦ
ꯎꯝ ꯍꯣꯏ꯫